ꯇꯥꯕ꯭ꯔꯣ
ꯂꯩꯁꯥꯕꯤ ꯀꯩꯗꯧꯏꯅꯣ
ꯑꯁ ꯍꯧꯒꯠꯂꯒ ꯍꯤꯞꯄꯒ ꯂꯩꯔꯤꯌꯦ ꯅꯪꯗꯤ
ꯑꯩꯁꯨ ꯍꯪꯒꯠꯂꯒ ꯑꯃꯨꯛ ꯐꯃꯨꯡꯗ ꯇꯥꯔꯒ ꯂꯩꯔꯕꯅꯤ
ꯍ ꯑꯩꯁꯨꯨꯅꯦ ꯇꯟꯃꯟꯗꯅ ꯉꯁꯤꯁꯦ ꯈꯪꯗꯦ ꯑꯁ ꯆꯥꯗ꯭ꯔꯤ ꯊꯣꯡꯕ ꯂꯣꯏꯔꯦ ꯏꯆꯦꯁꯨ ꯊꯕꯛꯇꯤ ꯊꯣꯛꯈ꯭ꯔꯦ
ꯑꯣ ꯉꯁꯤꯗꯣ ꯈꯔ ꯅꯣꯡꯃꯪꯉꯦꯕꯀꯣ ꯑꯗꯣ ꯅꯨꯡꯁꯥꯕꯨꯗꯤ ꯊꯣꯛꯂꯛꯇꯧ ꯃꯥꯜꯂꯦ ꯑꯗꯣ ꯈꯔ ꯃꯪꯉꯦ ꯑꯗꯨ ꯑꯣꯏꯔꯁꯨ ꯁꯥꯏꯌꯦꯕ ꯑꯗꯨꯒꯤ ꯑꯩꯅ ꯑꯃꯨꯛ ꯍꯤꯞꯄꯅꯦꯕ ꯉꯔꯥꯡ ꯅꯪ ꯇꯨꯝꯕ ꯄꯣꯖꯤꯁꯟꯗꯒꯤ ꯍꯣꯡꯗ꯭ꯔꯦ ꯊꯣꯡꯒꯥꯜ ꯌꯦꯡꯉꯥꯒ ꯂꯩꯕꯅꯦ ꯑꯩꯗꯣ
ꯑꯁ ꯅꯨꯡꯉꯥꯏꯔꯦ ꯑꯩꯈꯣꯏꯗꯤ ꯎꯝ ꯉꯔꯥꯡ ꯕꯣꯜ ꯌꯦꯡꯕꯗꯣ
ꯎꯝ
ꯕꯣꯜ ꯌꯦꯡꯉꯦ ꯑꯁ ꯑꯩꯁꯦ ꯅꯨꯡꯁꯤꯠ ꯃꯥꯟꯅꯅ ꯄꯤ ꯇꯥꯔꯤꯅꯤꯅꯦ
ꯍꯣꯏ ꯌꯥꯝꯅꯨꯡꯅꯤ ꯅꯨꯡꯁꯤꯌꯦꯀꯣ ꯃꯣꯏ ꯀꯞꯄꯒ ꯂꯩꯕꯗꯣ ꯍꯣꯏ
ꯑꯍꯥꯟꯕꯅꯦꯕ ꯃꯣꯏꯅꯁꯨ ꯑꯗꯨꯒꯨꯝꯕ ꯆꯪꯕ ꯉꯝꯕꯗꯣ ꯑꯗꯨꯁꯨ ꯃꯣꯏꯗꯣ ꯂꯥꯁ ꯑꯣꯏꯔꯝ ꯂꯣꯏꯔꯝꯗꯥꯏꯗ ꯑꯃꯨꯛꯀ ꯆꯪꯉꯤꯅ
ꯍꯣꯏ ꯃꯣꯏ ꯆꯍꯤ ꯈꯨꯗꯤꯡꯒꯤ ꯑꯗꯨꯝꯃꯥꯏꯅ ꯇꯧꯕꯅꯦꯕꯀꯣ ꯃꯣꯏꯗꯣ ꯍꯣꯏ ꯉꯝꯗꯦꯕ ꯃꯣꯏꯗꯣ ꯄꯣꯕꯅꯦ ꯆꯍꯤ ꯈꯨꯗꯤꯡꯒꯤ
ꯑꯩ ꯅꯨꯡꯁꯤꯕꯗꯤꯀꯣ ꯑꯩꯗꯣ ꯍꯥꯏꯕꯗꯤ ꯃꯣꯏꯔꯣꯝꯗꯣ ꯑꯩꯈꯣꯏꯒꯤ ꯃꯤꯒꯤ ꯇꯥꯏꯞꯇ ꯊꯃꯣꯏꯅ ꯈꯜꯂꯦꯕ ꯈꯪꯗꯦ ꯑꯩꯈꯣꯏꯁꯨ ꯈꯔ ꯃꯥꯟ ꯕꯒꯨꯝ ꯇꯧ ꯑꯗꯨ ꯃꯣꯏꯔꯣꯝꯗ ꯑꯩꯈꯣꯏ ꯈꯨꯟꯒꯤ ꯃꯤ ꯑꯃꯁꯨ ꯂꯩꯌꯦꯕ ꯃꯣꯏꯗ
ꯀꯩꯅꯣꯝ ꯑꯣꯏꯕꯅꯦꯕꯀꯣ ꯑ ꯑꯩꯈꯣꯏꯔꯣꯝꯒꯤ ꯁꯕꯀꯟꯇꯤꯅꯦꯟꯇ ꯑꯣꯏꯕ꯭ꯔꯥ ꯃꯣꯏꯗꯣ
ꯍꯣꯏ ꯍꯣꯏ ꯑꯣꯏꯕꯅꯦ ꯑꯣꯏꯕꯅꯦ ꯍꯣꯏ ꯑꯣꯏꯕꯅꯦ ꯑꯁ ꯑꯩꯈꯣꯏꯗꯤ ꯅꯣꯡ ꯆꯨꯋꯦ ꯐꯤ ꯆꯨꯁꯦꯔꯥ ꯈꯜꯂꯒ ꯑꯩꯗꯤ ꯅꯣꯡ ꯆꯨꯔꯗꯤ ꯐꯤ ꯁꯨꯔꯒ ꯑ ꯀꯩꯅꯣ ꯇꯧꯕ ꯀꯥꯡꯗ꯭ꯔꯗꯤ ꯑꯃꯨꯛꯀ ꯅꯝꯊꯤꯕ ꯈꯣꯠꯄ ꯂꯩꯔꯗꯤ ꯅꯨꯡꯉꯥꯏꯇꯕꯀꯣ
ꯑꯣ ꯑꯩꯗꯣ ꯅꯨꯃꯤꯠ ꯑꯅꯤ ꯑꯍꯨꯝ ꯁꯨꯔꯦ ꯅꯍꯥꯟ ꯑꯩ ꯐꯤ ꯇꯤꯡ ꯍꯧꯕꯗꯣ
ꯎꯝ ꯏꯁꯤꯡ ꯂꯥꯛꯇ꯭ꯔꯤꯕꯣ
ꯉꯔꯥꯡ ꯅ ꯂꯥꯛꯑꯒ ꯁꯨꯗꯣꯛꯈ꯭ꯔꯕꯅꯦ ꯑꯁ ꯃꯅꯝꯗꯤ ꯂꯣꯏꯔꯦꯍꯦ
ꯀꯝꯐꯣꯔꯠ ꯊꯝꯃꯣ ꯌꯥꯔꯣꯏꯌꯦ
ꯎꯝ ꯊꯝꯕꯅꯦ ꯑꯗꯣ ꯑꯁ ꯀꯩꯌꯥꯝ ꯃꯨꯛꯁꯨ ꯅꯝꯊꯤꯕ꯭ꯔꯥ ꯍꯧꯖꯤꯛꯇꯤ ꯑꯃꯨꯛ ꯂꯣꯏ ꯀꯪꯒ꯭ꯔꯦ ꯉꯔꯥꯡ ꯅꯨꯡꯗꯥꯡ ꯁꯨꯕꯤꯌꯨꯗꯣ ꯉꯔꯥꯡ ꯅꯨꯗꯥꯡꯅ ꯑꯃꯨꯛ ꯀꯪꯉꯨꯔꯦ ꯈꯣꯏꯗꯤ ꯍꯣꯏ ꯅꯪꯁꯤꯗꯤꯀꯣ ꯗ꯭ꯔꯥꯏ ꯑꯣꯏꯕꯅꯦꯕ ꯃꯇꯣꯝꯇ
ꯑꯗꯨꯅ ꯐꯔꯦ ꯑꯈꯣꯏꯗꯤ ꯍꯥꯏꯕꯗꯤ ꯑꯁꯤꯗꯗꯤ ꯅꯨꯃꯤꯠ ꯍꯨꯝꯅꯤ ꯐꯥꯔꯦ
ꯀꯌꯥꯃꯨꯛ ꯁꯥꯕꯒꯤꯔꯥ ꯈꯜꯂꯨꯅꯦ ꯍꯧꯖꯤꯛ ꯁꯨꯕꯗꯣ ꯐꯖꯅ ꯑꯩꯗꯣ ꯀꯩꯅꯣꯝ ꯇꯧ ꯍꯥꯎꯇꯦꯕꯀꯣ ꯏꯁꯤꯡꯗꯣ ꯑꯗꯨꯝ ꯀꯕꯥꯛ ꯀꯥꯕꯛ ꯆꯨꯝꯊꯣꯛꯑꯒ ꯑ ꯀꯩꯅꯣꯝ ꯌꯥꯝꯅ ꯀꯩꯅꯣꯝ ꯇꯧꯗꯦꯕ
ꯎꯝ ꯑꯗꯨ ꯀꯥꯏꯗ ꯐꯧꯔꯤꯅꯣ ꯅꯣꯏ
ꯑ ꯐꯧꯐꯝ ꯂꯩꯌꯦ ꯑ ꯕꯦꯜꯀꯣꯅꯤꯗ ꯑꯗꯨꯃꯥꯏꯅ ꯐꯧꯕꯅꯦꯕ ꯑꯣ ꯁꯥꯕꯅꯦꯅꯀꯣ ꯀꯨꯏꯗꯦꯗ ꯑꯃꯨꯛ ꯂꯣꯏ ꯀꯪꯑ ꯂꯩꯑꯦ ꯑꯩ ꯇꯨꯝꯗ꯭ꯔꯤꯉꯩꯗ ꯂꯣꯏꯅ ꯀꯪꯉꯦ ꯑꯃꯨꯛ ꯑ ꯅꯪ ꯉꯔꯥꯡ ꯅꯨꯡꯗꯥꯡ ꯁꯨꯕꯤꯕꯗꯣ ꯅ ꯇꯨꯝꯗ꯭ꯔꯤ ꯉꯥꯏꯅ ꯀꯪꯕꯅꯦꯕ
ꯑꯁ ꯑꯁꯤꯗꯗꯤ ꯈꯪꯗꯦ ꯅꯨꯃꯤꯠ ꯍꯨꯝꯅꯤꯗꯣ ꯁꯥꯗꯕꯒꯤ ꯍꯥꯏꯗꯤ ꯅꯣꯡꯁꯨ ꯑꯗꯨꯝ ꯆꯨꯕꯒꯤ ꯐꯤꯔꯣꯜ ꯐꯧꯔꯒ ꯈꯣꯠꯂꯒ ꯁꯤꯗꯗꯤ ꯌꯣꯡꯁꯨ ꯈꯔ ꯌꯥꯝꯃꯦꯕꯀꯣ ꯑꯌꯣ ꯌꯣꯡꯒꯨꯝꯕ ꯌꯥꯝ ꯅꯠꯇꯦ ꯍꯨꯔꯥꯟꯕꯗꯤ ꯅꯠꯇꯦꯕ ꯑꯗꯨꯝ ꯂꯩꯕꯒꯤ ꯃꯣꯏꯅ ꯑꯗꯨꯝ ꯍꯦꯛꯇ ꯃꯊꯛꯇ ꯅꯨꯡꯗꯥꯡꯗ ꯐꯥꯎꯔꯗꯤ ꯃꯣꯏꯅ ꯑꯗꯨꯝ ꯍꯦꯛꯇ ꯆꯤꯡꯕ ꯈꯣꯠꯄ ꯇꯧꯋꯦꯕ
ꯑꯣ
ꯑꯗꯨꯒꯤ ꯑꯗꯨꯃꯥꯏꯅ ꯇꯧꯕꯗꯣ ꯀꯩꯅꯣ ꯇꯧꯕ ꯑꯗꯨꯒꯤ ꯏꯆꯦꯈꯣꯏꯅꯤꯅ ꯍꯥꯏꯗꯤ ꯅꯣꯡꯗꯣ ꯇꯥꯗ꯭ꯔꯗꯤ ꯉꯁꯤ ꯐꯥꯎꯔ ꯉꯁꯤ ꯂꯧꯁꯤꯟꯕ ꯌꯥꯔꯦꯅ
ꯎꯝ
ꯗꯨꯃꯥꯏꯅ ꯇꯧꯒꯦ ꯈꯜꯂꯤꯅꯦꯗ
ꯑ ꯑꯁꯤꯗꯤꯀꯣ ꯐꯤ ꯁꯨꯕ ꯌꯥꯝ ꯅꯨꯡꯉꯥꯏꯕꯅꯦ ꯅꯤꯡꯊꯝꯊꯥꯒꯤ ꯐꯩꯖꯨꯞꯀꯨꯝꯕ ꯌꯥꯝꯆꯧ ꯆꯧꯕꯗꯣ
ꯍꯣꯏ
ꯑꯗꯣ ꯉꯁꯤ ꯁꯨꯔꯦꯗꯅ ꯉꯁꯤ ꯑꯃꯨꯛ ꯀꯪꯒꯅꯤꯕ ꯑꯌꯨꯛꯀꯨꯝꯕ ꯁꯨꯔꯗꯤ ꯑ ꯑꯗꯨꯗꯤ ꯈꯔ ꯃꯇꯝ ꯗꯤ ꯂꯧꯋꯦ ꯑꯗꯨ ꯑꯣꯏꯔꯁꯨ ꯅꯨꯡꯊꯤꯜꯗ ꯑꯗꯨꯝ ꯅꯨꯡꯁꯥ ꯊꯣꯛꯄ ꯀꯥꯟꯗ ꯐꯧꯔꯗꯤꯀꯣ ꯑꯗꯨꯝ ꯀꯪꯕꯅꯦ ꯑꯗꯣ ꯃꯆꯥ ꯈꯔ ꯃꯆꯥ ꯄꯥꯕ ꯂꯩꯗꯅ
ꯍꯣꯏ ꯍꯣꯏ ꯍꯣꯏ
ꯑꯗꯨꯒꯨꯝꯕꯗꯤꯀꯣ ꯉꯔꯥꯡ ꯅꯨꯡꯗꯥꯡ ꯁꯨꯔꯅꯤ ꯑꯗꯣ ꯑꯌꯨꯛꯇ ꯂꯣꯏ ꯀꯪꯑ ꯂꯩꯅꯤ ꯑꯦ ꯀꯌꯥꯃꯨꯛ
ꯑꯁ ꯑꯗꯨꯗꯤ ꯅꯣꯏ ꯅꯣꯏꯗꯤ ꯑꯗꯨꯗꯤ ꯐꯤ ꯑꯆꯧꯕꯒꯨꯝꯕ ꯅꯤꯡꯊꯝꯊꯥꯒꯤꯗꯤ ꯁꯨꯕ ꯅꯨꯡꯉꯥꯏꯔꯝꯅꯤ
ꯍꯣꯏ ꯂꯣꯏ ꯁꯨꯗꯣꯛꯈ꯭ꯔꯕꯅꯦ ꯑꯗꯨꯃꯥꯏꯅ ꯇꯧꯕꯅꯦ
ꯑꯥ
ꯁꯥꯔꯛꯄꯒꯤ ꯂꯣꯏꯅ ꯁꯨꯈ꯭ꯔꯕꯅꯦꯕ ꯐꯤꯔꯣꯟꯁꯨ ꯃꯄꯥꯟꯗ ꯀꯨꯏꯅ ꯊꯝꯕ ꯌꯥꯗꯦꯀꯣ ꯎꯐꯨꯟꯅꯀꯣ ꯑꯗꯨ ꯑꯣꯏꯕꯒꯦꯀꯣ ꯍꯦꯛ ꯀꯪꯉꯗꯤ ꯑꯃꯨꯛ ꯇꯧꯕꯗꯣ ꯑꯗꯨꯃꯥꯏꯅ ꯇꯧꯒꯅꯦꯕꯀꯣ
ꯑꯩꯈꯣꯏ ꯏꯆꯦ ꯑꯩꯈꯣꯏꯅꯤꯗꯤ ꯅꯤꯡꯊꯝ ꯊꯥꯒꯤ ꯑꯃ ꯁꯨꯗ꯭ꯔꯤ ꯍꯥꯏꯕꯗꯤ ꯑꯃꯗꯣ ꯀꯩꯅꯣ ꯁꯨꯒꯦ ꯇꯧꯔꯒ ꯑꯃꯨꯛꯀ ꯎꯝ ꯑꯁꯤ ꯅꯨꯃꯤꯠꯁꯤꯦ ꯈꯔ ꯐꯠꯇꯕꯅꯤꯅ ꯁꯨꯕꯤꯔꯒ ꯑꯃꯨꯛꯀ ꯀꯩꯅꯣ ꯇꯧꯔꯒ ꯍꯥꯏ ꯈꯟꯕ ꯍꯥꯏꯗꯤ ꯀꯥꯡꯪꯗꯗꯤ ꯑꯃꯨꯛꯀ ꯅꯝꯊꯤꯕ ꯈꯣꯠꯄ ꯊꯣꯛꯑꯗꯤ
ꯑꯗꯨꯗꯤ ꯃꯥꯡꯍꯟꯗ ꯌꯥꯝ ꯃꯥꯡꯍꯟꯗ ꯌꯥꯝ ꯀꯂꯝ ꯇꯧꯕꯅꯦꯕ ꯂꯨꯕꯅꯦꯕ ꯃꯅꯝ ꯊꯣꯛꯇꯣ
ꯍꯣꯏ ꯍꯣꯏ
ꯈꯤꯇꯪ ꯀꯝꯐꯣꯔꯠ ꯁꯤꯖꯤꯟꯅꯕ꯭ꯔꯣ ꯀꯩꯅꯣ ꯐꯤꯗ ꯃꯅꯝ ꯅꯨꯡꯁꯤꯅꯤꯉꯥꯏ ꯊꯝꯕ꯭ꯔꯣ
ꯍꯣꯏ ꯃꯔꯛ ꯃꯔꯛ ꯄꯥꯏꯕꯀꯣ
ꯍꯣꯏ
ꯀꯩꯅꯣꯝꯗꯗꯤ ꯂꯣꯏꯅ ꯄꯥꯏꯗꯦꯕ ꯍꯥꯏꯕꯗꯤ ꯄꯩꯁꯥꯅꯤꯅ ꯑꯗꯨꯁꯨꯀꯣ ꯑꯗꯨ ꯑꯣꯏꯕꯒꯤ ꯑꯩꯗꯣ ꯎꯝ ꯀꯩꯅꯣꯝ ꯊꯥꯒꯤ ꯂꯥꯛꯄ ꯀꯥꯟꯗ ꯃꯔꯛꯇꯛꯇ ꯄꯥꯏꯌꯦ ꯑꯗꯨꯒ ꯀꯩꯅꯣꯝ ꯐꯃꯨꯡ ꯊꯥꯅꯤꯉꯥꯏ ꯑꯣꯏꯕꯒꯨꯝꯕꯗꯣ
ꯑꯥ
ꯑꯗꯨꯒꯨꯝꯕꯗ ꯄꯥꯏꯌꯦ ꯃꯔꯛ ꯃꯔꯛꯛꯇ ꯄꯥꯏꯌꯦ
ꯅꯪꯁꯦ ꯍꯧꯖꯤꯛꯀꯥꯟꯁꯦ ꯐꯖꯅ ꯒ꯭ꯌꯥꯟ ꯄꯩꯁꯥ ꯄꯥꯏꯕꯔꯣꯝꯁꯦ ꯌꯥꯝ ꯒ꯭ꯌꯥꯟ ꯇꯥꯅ ꯁꯤꯖꯤꯟꯅꯕ
ꯑꯁ ꯑꯗꯨꯃꯥꯏꯅ ꯇꯧꯗꯗꯤ ꯑꯃꯨꯛꯁꯨ ꯂꯣꯏꯗꯧꯣꯏꯅꯦ ꯑꯩꯗꯣ ꯃꯆꯥ ꯂꯩ ꯅꯍꯥꯟꯗꯣ ꯃꯆꯥ ꯂꯩꯕꯒꯤꯀꯣ
ꯍꯣꯏ ꯑꯩꯈꯣꯏꯗꯣ
ꯎꯝ ꯎꯝ
ꯑꯆꯧꯕ ꯑꯗꯨꯝ ꯁꯤꯖꯤꯟꯅꯔꯁꯨ ꯑꯩꯈꯣꯏꯁꯦ ꯑ ꯑꯩꯗꯤ ꯐꯤ ꯑꯌꯥꯝꯕꯁꯦ ꯑꯗꯨꯝ ꯑꯗꯨ ꯍꯥꯞꯄꯦꯕ ꯍꯥꯏꯕꯗꯤ ꯍꯛꯆꯥꯡꯗꯣ ꯅꯞ ꯅꯞ ꯂꯥꯎꯔꯒ ꯑꯃꯣꯠꯕ ꯑꯗꯨꯝ ꯊꯣꯛꯄꯒꯤ ꯑꯗꯨꯝ ꯁꯨꯔꯒ ꯇꯧꯔꯁꯨ ꯋꯥꯈꯜ ꯈꯔ ꯀꯨꯏꯅ ꯍꯥꯞꯄ ꯌꯥꯅꯤꯡꯉꯥꯏꯀꯣ ꯃꯅꯝ ꯂꯩꯔꯗꯤ ꯑꯗꯨꯝ ꯀꯩꯅꯣ ꯍꯥꯠꯇ꯭ꯔꯁꯨ ꯌꯥꯔꯦꯅ ꯑꯗꯨꯒꯤ ꯑꯩꯅ ꯑꯗꯨꯝ ꯍꯥꯞꯄꯅꯦꯕ ꯏꯆꯦꯅ ꯁꯨꯕ ꯀꯥꯟꯗꯗꯤ ꯃꯥꯁꯨ ꯍꯥꯞꯇꯦ ꯃꯥꯗꯤ ꯑꯗꯨ ꯃꯅꯝꯗꯣ ꯄꯥꯛ ꯍꯩꯅꯗꯦ ꯍꯥꯏꯌꯦ
ꯑ ꯀ ꯍꯣꯅ ꯑꯣ ꯑꯩꯁꯨ ꯀꯣ ꯑꯗꯨ ꯀꯟꯃꯜꯂꯗꯤ ꯉꯝꯗꯦꯕ ꯀꯣꯛ ꯉꯥꯎꯋꯦꯕꯀꯣ ꯐꯤꯔꯣꯟꯒꯨꯝꯕ ꯑꯗ ꯍꯥꯞꯄꯗꯤ ꯀꯣꯛ ꯉꯥꯎꯋꯦꯕꯀꯣ
ꯍꯣꯏ
ꯀꯩꯅꯣꯝꯂꯤ ꯑ ꯀꯩ ꯍꯥꯏꯔꯤꯅꯣ ꯀꯣꯛꯅ ꯊꯝꯕꯗꯣ ꯑꯩꯈꯣꯏ ꯇꯨꯝꯃꯤꯉꯥꯏꯗ
ꯍꯣꯏ
ꯃꯥꯒꯤ ꯃꯄꯥꯟꯒꯤ ꯀꯩꯅꯣꯝꯗꯣ ꯃꯀꯨꯗꯣ ꯑꯗꯨ ꯑꯗꯨ ꯐꯥꯎ ꯍꯥꯄꯁꯨ ꯀꯣꯛ ꯉꯥꯎꯏꯕꯀꯣ ꯑꯗꯨꯒꯤ ꯈꯤꯇꯪ ꯍꯥꯞꯄꯅꯦ ꯃꯌꯥꯝ ꯍꯥꯞꯇꯦꯕ ꯅꯃꯣꯏ ꯅꯝꯗꯕ ꯑꯣꯏ ꯊꯝꯕꯅꯦꯕꯀꯣ
ꯎꯝ
ꯃꯛ ꯃꯔꯛꯇꯗꯤ ꯑꯩ ꯏꯁ ꯀꯣꯛ ꯉꯥꯎꯕ ꯉꯝꯗꯦꯍꯦ
ꯑꯩꯈꯣꯏꯁꯨ ꯑꯁ ꯏꯆꯦꯁꯨ ꯐꯤꯔꯣꯟꯒꯨꯝꯃꯥꯏ ꯁꯨꯕꯁꯦ ꯃꯥꯒꯤ ꯍꯥꯟꯅꯀꯣ
ꯎꯝ
ꯃꯥꯒꯤ ꯍꯥꯟꯅ ꯇꯤꯜꯂꯣ ꯇꯤꯟꯕ ꯌꯥꯗꯦꯕ ꯍꯥꯏꯕꯗꯤ ꯃꯥꯗꯣ ꯃꯅꯝ ꯀꯟꯕ ꯌꯥꯗꯕꯅꯤꯅꯀꯣ
ꯎꯝ
ꯁꯤꯡꯗꯣ ꯍꯥꯟꯅ ꯇꯤꯜꯂꯅꯤ ꯇꯤꯟꯕ ꯃꯇꯨꯡꯗ ꯃꯥꯒꯤ ꯑꯃꯨꯛ ꯇꯤꯜꯂꯤꯅꯦꯕ ꯍꯥꯏꯕꯗꯤꯦ ꯑꯩ ꯃꯅꯝ ꯈ꯭ꯔ ꯑꯌꯥꯝ ꯌꯥꯝꯕꯗꯨꯅ ꯑꯩꯒꯤ ꯐꯤꯔꯣꯟꯜꯗ ꯆꯪꯈ꯭ꯔꯦꯅ ꯇꯞꯅ ꯃꯉꯣꯟꯗ ꯆꯪ ꯃꯥꯁꯦ ꯃꯥꯗꯤꯀꯣ ꯃꯔꯛꯇ ꯑꯣ ꯐꯤꯔꯣꯟꯜ ꯑꯆꯧꯕ ꯍꯥꯞꯄꯁꯨ ꯃꯥꯗꯤ ꯊꯝꯗꯦ ꯍꯥꯏꯕꯗꯤ ꯍꯥꯡꯗꯣꯛꯄꯗ ꯃꯅꯝꯗꯣ ꯅꯨꯡꯉꯥꯏꯇꯦ ꯍꯥꯏꯅꯀꯣ
ꯑꯥ
ꯁꯤ ꯃꯅꯝꯁꯦ ꯌꯥꯝꯅ ꯅꯨꯡꯁꯤꯖꯕ ꯑꯩ ꯃꯅꯝꯗꯣ ꯑꯗꯨꯝ ꯁꯤꯖꯤꯟꯅꯕ ꯅꯨꯡꯉꯥꯏꯌꯦꯕ ꯑꯩꯒꯤ ꯑꯣꯏꯅꯗꯤ
ꯎꯝ
ꯍꯧꯨꯒꯠꯂꯨꯅꯦ ꯅꯪꯁꯨ ꯊꯦꯡꯉꯦ
ꯑꯩꯁ ꯇꯂꯅꯦ ꯍꯧꯖꯤꯛ ꯑꯃꯣꯠꯄ ꯂꯪꯊꯣꯛꯅꯤꯡꯉꯥꯏꯁꯨ ꯂꯩꯌꯦ ꯉꯔꯥꯡ ꯉꯔꯥꯡꯒꯤ ꯑꯗꯨ ꯂꯥꯛꯄꯗ ꯉꯥꯏꯔꯤꯅꯦ ꯍꯧꯖꯤꯛ
ꯑꯁ ꯏꯊꯟꯗ ꯑꯩꯁꯨꯅꯦ ꯏꯊꯟꯗ ꯆꯥꯛ ꯌꯦꯟꯁꯥꯡ ꯆꯥꯕꯁꯦ ꯅꯨꯡꯉꯥꯏꯇꯦ ꯀ
ꯍꯧꯒꯠꯂꯒ ꯑꯩꯗꯣ ꯉꯔꯥꯡ ꯍꯌꯦꯡ ꯉꯔꯥꯡ ꯅꯨꯡꯗꯥꯡꯒꯤ ꯆꯥꯗꯧ ꯃꯥꯜꯂꯦ
ꯑꯁꯅꯥ ꯑꯗꯨꯃꯥꯏꯅ ꯆꯥꯕꯁꯦ ꯍꯛꯆꯥꯡꯗꯤ ꯀꯌꯥ ꯅꯨꯡꯉꯥꯏꯔꯣꯏꯀꯣ ꯑꯗꯨ ꯈꯤꯇꯪ ꯈꯤꯇꯪ ꯊꯣꯡꯉꯒ ꯆ ꯆꯥꯎꯔꯅꯦ ꯅꯪ
ꯈꯤꯇꯪ ꯊꯣꯡꯕ ꯆꯥꯕ ꯉꯝꯗꯦ
ꯍꯥꯎꯕ ꯍꯥꯎꯕ꯭ꯔꯣ
ꯑꯁ ꯀꯔꯤ ꯅꯨꯡꯁꯪꯅꯤꯗ ꯃꯍꯥꯎ ꯑꯝꯐꯥꯎ ꯂꯩꯗꯦꯗ ꯀꯩꯅꯣꯝ ꯑꯣꯕꯤꯒꯦꯀꯣ ꯏꯇꯣꯝꯗ ꯑꯣꯕꯤ ꯀꯣ ꯃꯤ ꯑꯅꯤꯒꯨꯝꯕ ꯑꯣꯏꯔꯤꯅꯤ ꯈꯔ ꯐꯥꯕ
ꯁꯥ ꯂꯧꯔꯒ ꯎꯝ ꯀꯥꯍꯜꯂꯒ ꯅꯪꯒꯤ ꯀꯩꯅꯣꯗ ꯊꯝꯃꯣ ꯊꯝꯃꯒ ꯅꯨꯃꯤꯠ ꯑꯃꯗ ꯃꯇꯨꯡ ꯑꯃ ꯑꯃꯒꯨꯝꯕ ꯆꯥꯎꯋꯅ
ꯁꯥ ꯂꯧꯅꯤꯉꯥꯏ ꯊꯣꯛꯅꯤꯡꯉꯥꯏꯅꯦ ꯋꯥꯏꯔꯅꯦ ꯍꯧꯖꯤꯛ
ꯀꯩꯅꯣ ꯇꯧꯍꯜꯂꯣ ꯃꯤ ꯄꯨꯍꯜꯂꯛꯑꯣ ꯑꯗꯨ ꯄꯨꯍꯜꯂꯛꯑꯗꯤ ꯌꯥꯏꯌꯦꯅ
ꯑꯥ ꯑꯗꯨꯗꯣ ꯃꯣꯏꯗ ꯀꯩꯅꯣꯝ ꯑꯣꯏꯅꯤꯡꯉꯥꯏ ꯂꯩꯕꯀꯣ ꯑꯥ ꯀꯨꯏꯅ ꯊꯝꯕ ꯏꯪ ꯏꯪꯕꯗ ꯁꯝꯕ ꯑꯗꯨꯒꯨꯝꯕꯗꯤ ꯍꯥꯎꯗꯦꯗꯅ
ꯍꯅꯦ ꯇꯨꯁꯨ ꯆꯃꯤꯃꯦꯅꯦ ꯍ
ꯀꯛꯄꯒ ꯑꯗꯨꯗꯤ ꯃꯄꯥꯟꯅꯅꯦꯕ ꯀꯣ ꯆꯠꯇ꯭ꯔꯗꯤ ꯐꯪꯗꯦꯕ ꯑꯗꯨꯗꯤ ꯑ ꯀꯨꯏꯅ ꯊꯝꯕꯒꯨꯝꯕ ꯇꯧꯔꯗꯤ ꯊꯣꯡꯉꯁꯨ ꯃꯍꯥꯎ ꯂꯩꯇꯦ ꯅꯠꯇꯦꯕꯀꯣ ꯑꯗꯨꯒꯃꯗꯤ ꯌꯥꯝ ꯄꯥꯝꯗꯕ ꯑꯩꯁꯨ
ꯑ ꯑꯁ ꯉꯁꯤꯁꯨ ꯑꯩꯈꯣꯏ ꯑꯥ ꯀ ꯆꯤꯡ ꯑꯩꯈꯣꯏ ꯌꯨꯝꯔꯣꯝꯒꯤꯗꯣ ꯉꯁꯤ ꯀꯩꯅꯣ ꯇꯧꯔꯅꯤ ꯍꯥꯏꯕꯅꯤ ꯂꯧ ꯇꯧꯕ ꯍꯧꯔꯅꯤ ꯍꯥꯏꯕꯅꯦ
ꯑꯩꯈꯣꯏꯗꯤ ꯉꯅ ꯉ ꯂꯣꯏꯕ ꯃꯥꯜꯂꯦ ꯐꯣꯟ ꯇꯧꯔꯁꯨ ꯄꯥꯏ ꯑ ꯌꯨꯝꯁꯤꯡꯁꯨ ꯑꯗꯨꯒ
ꯑꯩꯈꯣꯏꯗꯤ ꯍꯧꯕ ꯍꯧꯗ꯭ꯔꯤꯗ
ꯂꯣꯏꯅꯃꯛ ꯑꯥ ꯀꯩꯅꯣꯝ ꯂꯧꯗ ꯄꯥꯏꯕ ꯒꯥꯔꯤ ꯑꯃ ꯂꯩ ꯑꯗꯨꯅ ꯑꯗꯨꯐꯥꯎ ꯄꯨꯔꯛꯑꯒ ꯂꯣꯏꯅ ꯂꯣꯏꯈ꯭ꯔꯦ ꯍꯥꯏꯌꯦ ꯑꯗꯨꯦ ꯍꯣ ꯍꯣ ꯐꯔꯦ ꯐꯔꯦ ꯍꯥꯏꯔꯒ ꯋꯥꯔꯤ ꯇꯧꯅꯗ꯭ꯔꯦ ꯃꯤꯁꯁ ꯑꯣꯏ ꯁꯥꯟꯅꯔꯦ
ꯅꯪꯒꯤ ꯅꯅꯥꯎ ꯅꯨꯄꯥ ꯑꯁ ꯅꯨꯡꯁꯤꯌꯦꯅꯦ ꯌꯥꯝ ꯃꯆꯥ ꯑꯣꯏꯔꯁꯨ ꯍꯥꯏꯕꯗꯤ ꯃꯇꯦꯡ ꯌꯥꯝ ꯄꯥꯡꯕꯗꯣ ꯆꯀꯣ
ꯍꯣꯏꯗ ꯑꯁ ꯅꯍꯥꯟꯗꯤ ꯊꯕꯛꯁꯨ ꯍꯥꯏꯔꯗꯤ ꯑꯩꯈꯣꯏ ꯍꯣꯏ ꯊꯕꯛꯁꯨ ꯍꯥꯏꯗꯤ ꯑꯩꯈꯣꯏ ꯂꯩꯕ ꯀꯥꯟꯅꯅꯤ ꯁꯨꯅꯦꯕ ꯑꯗꯨꯗ ꯏꯁꯤꯡ ꯂꯩꯒꯅꯤꯗꯅ ꯑꯗꯨꯗ ꯏꯔꯣꯏꯔꯒ ꯏꯔꯣꯏꯔꯒ ꯂꯩꯕꯅꯦꯕ
ꯑꯥ
ꯎꯝ ꯀꯩꯅꯣ ꯃꯨꯇꯔꯤꯛ ꯃꯨꯨꯔꯒ ꯂꯩꯕꯅꯦ ꯂ ꯃꯇꯝꯗ
ꯑꯁ ꯑꯩꯁꯨ ꯂ ꯃꯇꯝꯗ ꯉꯥ ꯐꯥꯕꯒꯨꯝꯕ ꯑꯩꯅ ꯈ꯭ꯋꯥꯏꯗꯩ ꯄꯥꯝꯕꯗꯤꯀꯣ ꯑ ꯂꯧꯒꯤ ꯃꯅꯥꯛꯇ ꯂꯣꯛ ꯃꯆꯥ ꯃꯆꯥ ꯁꯥꯏꯌꯦꯅ
ꯍꯣꯏ ꯍꯣꯏ
ꯉꯥ ꯐꯥꯔꯒ ꯏꯔꯨꯕꯗꯨꯅ ꯈ꯭ꯋꯥꯏꯗꯒꯤ ꯅꯨꯡꯉꯥꯏꯕꯅꯦꯀꯣ ꯅꯟ ꯋꯥꯁꯨ ꯑꯗꯨꯃꯥꯏꯅ ꯇꯧꯕ ꯑꯣꯏꯔꯝꯅꯤ
ꯑꯣ ꯂꯧꯕ ꯇꯥꯃꯟꯗꯤ ꯃꯄꯥꯟ ꯊꯣꯛꯄꯅꯣ ꯂꯣꯏ ꯃꯨꯔꯦ ꯑ ꯁꯛꯄ ꯌꯥꯗ꯭ꯔꯦ ꯏꯁꯤꯡ ꯇꯤꯡꯒ ꯅꯨꯡꯁꯥ ꯐꯧ ꯏꯁꯤꯡ ꯇꯤꯡꯉ ꯅꯨꯡꯁꯥ ꯐꯧ ꯑꯣꯏꯕ ꯑꯩꯈꯣꯏ ꯂꯧ ꯁꯨꯕꯗꯒꯤ ꯍꯦ ꯅꯝꯃꯨꯈ꯭ꯔꯦꯕ ꯑꯗꯣ ꯑꯗꯨ ꯑꯣꯏꯕꯒꯤ ꯇꯧꯒꯅꯨ ꯇꯧꯒꯅꯨ ꯍꯥꯏꯕꯅꯦꯕ ꯍꯗꯤꯟꯅꯦ ꯑꯗꯣ ꯍꯟꯗꯛꯁꯨ ꯍꯟꯗꯛ ꯍꯟꯗꯛ ꯂꯧꯅꯤꯡꯗ꯭ꯔꯤꯉꯥꯏꯗꯁꯨ ꯀꯣ ꯂꯧ ꯀꯨꯝꯃꯤ ꯍꯥꯏꯌꯦ ꯕꯤ ꯕꯤ ꯑꯦꯁ ꯂꯣꯏꯔꯒ ꯑꯗꯣ ꯃꯗꯣ ꯉꯥ ꯐꯥꯅꯤꯡꯉꯥꯏ ꯑꯃ ꯑꯉꯧꯕ ꯄꯥꯏ
ꯍꯣꯏ ꯍꯣꯏ ꯈꯪꯉꯤ ꯈꯪꯉꯤ
ꯑꯗꯣ ꯑꯩꯈꯣꯏ ꯄꯨꯈ꯭ꯔꯤ ꯂꯩꯕ ꯑꯗꯨ ꯃꯅꯥꯛꯇ ꯃꯥ ꯑꯣ ꯄꯨꯈ꯭ꯔꯤꯗ ꯏꯁꯤꯡ ꯌꯥꯝ ꯑꯗꯨꯝ ꯉꯥ ꯐꯥꯅꯉꯥꯏ ꯇꯧ ꯇꯧꯔ ꯂꯩ ꯍꯥꯏ ꯅꯨꯡꯇꯤ ꯈꯨꯗꯤꯡꯒꯤ ꯑꯗꯨꯃꯥꯏꯅ